ꯅꯤ ꯍꯧꯁꯛ ꯀꯥꯔꯕ꯭ꯔꯣ ꯎꯝ
ꯍꯂꯣ
ꯂ ꯇꯕꯨ
ꯇꯥꯏꯌꯦ ꯀꯩꯗꯧꯔꯤꯅꯣ
ꯑꯕ꯭ꯔꯣ
ꯇꯥꯖꯕ꯭ꯔꯣ
ꯍꯜꯂꯣ
ꯍꯜꯂꯣ ꯇꯥꯗꯦ
ꯍꯜꯂꯣ
ꯑꯩ ꯍꯥꯏꯕ ꯃꯈꯣꯟ ꯐꯖꯅ ꯇꯥꯗ꯭ꯔꯕꯣ ꯅꯪꯁꯦ ꯅꯪ ꯑꯗꯨꯝ ꯀꯩꯅꯣ ꯇꯧꯔꯒ ꯂꯩꯌꯦ ꯇꯥꯏꯑꯦ ꯅꯪꯈꯣꯟꯗꯤ ꯇꯥꯏꯌꯦ
ꯑꯩꯅꯦ
ꯀꯗꯧꯔꯤꯅꯣ
ꯍꯜꯂꯣ ꯍꯜꯂꯣ
ꯗꯧꯅꯤꯅꯣ ꯍꯥꯏꯕ
ꯀꯩꯁꯨ ꯇꯧꯗꯦ ꯅꯪꯗꯤ ꯌꯥꯝ ꯅꯣꯛꯅꯤꯡꯕ ꯃꯥꯜꯂꯤꯀꯣ ꯑꯁ ꯑꯋꯥ ꯉꯥꯡꯕ ꯍꯩꯇ꯭ꯔꯕꯣ ꯅꯪꯁꯦ ꯍꯩꯇꯕ ꯃꯥꯜꯂꯦꯀꯣ
ꯆꯠ ꯆꯥꯔꯦ ꯑꯣ ꯌꯦꯟ ꯆꯥꯏ ꯍꯥꯏꯔꯣ ꯍꯥꯎꯕꯅꯦꯀꯣ ꯑꯗꯨ ꯅꯪ ꯆꯥꯛ ꯀꯩꯀꯥ ꯊꯣꯡꯃ ꯍꯩꯕ꯭ꯔꯥ ꯐꯩꯌꯦ ꯀꯅꯥꯅ ꯇꯥꯛꯄꯅꯣ ꯑꯩꯗꯤ ꯍꯩꯇꯦ ꯑꯩ ꯊꯕꯛ ꯀꯩꯀꯥ ꯇꯧꯕ ꯍꯩꯇꯦ ꯑꯩꯗꯤ ꯑꯦ ꯑꯗꯨꯃꯝ ꯍꯌꯦꯡ ꯊꯕꯛ ꯀꯩꯀꯥ ꯆꯠꯇꯣꯏꯔꯣ ꯅꯪꯁꯦ ꯉꯁꯤꯗꯤ ꯑꯣꯐ ꯑꯣꯏꯕꯒꯤꯀꯣ ꯍꯣꯏ ꯑꯩꯁꯨ ꯆꯠꯂꯅꯤꯑ
ꯎꯝ ꯑꯁꯤꯗ ꯑꯩ ꯌꯥꯝ ꯅꯣꯛꯅꯤꯡꯟꯕ ꯑꯃ ꯂꯩꯕ ꯑꯗꯨꯒꯤꯅꯤꯗ ꯆꯥꯎꯕꯤꯕ ꯌꯥꯗ꯭ꯔꯦ
ꯌꯥꯗ꯭ꯔꯦ
ꯏꯅꯦ ꯇꯧꯁꯦ
ꯁꯧꯕꯤꯕ ꯌꯥꯗꯦ ꯍꯥꯏꯔꯣ ꯁꯧꯕꯤꯕ ꯌꯥꯗꯦ ꯍꯥꯏꯔꯣ
ꯑꯥ ꯇꯧꯕꯤꯕ ꯌꯥꯗ꯭ꯔꯦ ꯍꯥꯏꯕ ꯑꯩꯗꯣ ꯅꯣꯛꯅꯤꯡ ꯃꯟꯕꯒꯤꯅꯣꯛ ꯏꯅꯦ ꯍꯥꯏꯕ
ꯅꯪꯒꯤ ꯃꯈꯣꯗꯣ ꯀꯩꯅꯣ ꯃꯥꯜꯂꯦ ꯄꫭꯏꯅꯨ ꯃꯥꯜꯂꯦ ꯄꫭꯏꯅꯨ ꯑꯣꯏꯔꯝꯒꯅꯤꯀꯣ
ꯎꯝ ꯎꯝ ꯆꯠꯂꯨꯍꯦ ꯅꯪꯖꯨ ꯑꯗꯨꯒꯨꯝꯕ ꯋꯥꯉꯥꯡ ꯁꯉꯥꯡ ꯀꯩꯅꯣ
ꯀꯩꯗꯧꯔꯤꯅꯣ
ꯀꯣꯛ ꯆꯤꯛꯄ ꯑꯗꯨꯗꯨꯒꯤ ꯐꯣꯟ ꯇꯧꯖꯩ ꯅꫭ ꯅꫭꯛꯁꯦꯅ ꯎꯝ ꯐꯣꯟ ꯇꯧꯁꯤ ꯅꫭꯛꯁꯦꯅ ꯅꯉꯣꯟꯗ ꯍꯪꯉꯛꯏꯅꯦ ꯑꯗꯨꯗ ꯅꯪ ꯐ꯭ꯔꯤ ꯂꯩꯔꯝꯕ ꯆꯞ ꯆꯥꯔꯦ
ꯐ꯭ꯔꯤ ꯑꯗꯨꯝ ꯂꯩꯕꯅꯦ ꯍꯣꯏ ꯅꯨꯡꯇꯤꯒꯤ
ꯉꯁꯥꯏ ꯀꯣꯂꯦꯁ ꯆꯠꯅꯤ ꯍꯥꯏꯗꯨꯗꯤ
ꯆꯠꯄꯅꯦ ꯑꯗꯣ ꯍꯜꯂꯛꯈ꯭ꯔꯦ ꯍꯜꯂꯛꯑꯒ ꯊꯕꯛ ꯌꯥꯝ ꯀꯩ ꯌꯥꯝ ꯏꯝꯄꯣꯔꯇꯦꯟ ꯇꯧꯕ ꯂꯩꯕꯀꯣ
ꯅꯪ ꯍꯟꯗꯛꯁꯦ ꯀꯩꯅꯣꯝ ꯀꯩꯅꯣꯝ ꯇꯧꯔꯗꯤ ꯊꯋꯥꯏ ꯍꯛꯆꯥꯡ ꯄꯨꯛꯅꯤꯡ ꯂꯣꯏ ꯆꯪꯉꯤꯀꯣ ꯌꯥꯝ ꯐꯩꯌꯦ
ꯑꯗꯨ ꯅꯠꯇꯔꯗꯤ ꯎꯄꯥꯏ ꯂꯩꯇꯦꯗꯅ
ꯍꯤꯡꯅꯕꯒꯤ ꯂꯝꯕꯤ ꯍꯥꯏꯗꯣ
ꯍꯣꯏ ꯍꯤꯡꯅꯕꯒꯤꯅꯦ
ꯎꯝ ꯑꯗꯨ ꯅꯪ ꯌꯥꯝꯅꯗꯤ ꯏꯝꯄ꯭ꯔꯨꯞ ꯑꯣꯏꯔꯦ
ꯋꯥ ꯉꯥꯡ ꯋꯥꯕ ꯀꯩꯀꯥꯔꯣ
ꯑꯥ ꯋꯥ ꯋꯥꯉꯥꯡ ꯁꯉꯥꯡꯗꯣ ꯏꯝꯄꯔꯨꯞ ꯂꯩꯔꯦ ꯍꯥꯏꯕ
ꯍꯩꯇꯦꯗ
ꯍꯩꯔꯦ ꯍꯩꯔꯦ
ꯑꫭ
ꯀꯩ ꯃꯊꯦꯜ ꯆꯥꯒꯦ
ꯑꯩ ꯑꯌꯨꯛꯇꯨ ꯀꯩꯅꯣ ꯕꯤꯟꯁꯇꯣ ꯕꯤꯟꯁꯀ ꯑꯂꯨ ꯆꯥꯏ ꯅꯣꯏꯗꯤ
ꯑꯣ
ꯅꯣꯏꯗꯤ ꯀꯩ ꯍꯤꯟꯖꯥꯡ ꯆꯥꯕ꯭ꯔꯣ ꯍꯪꯕꯅꯦ ꯈꯨꯝꯁꯨ ꯈꯨꯝꯗꯦ
ꯑꯩ ꯑꯩꯁꯤ ꯑꯩ ꯍꯦꯟꯖꯥꯡ ꯆꯥꯗꯦ ꯉꯁꯤ ꯑꯥꯂꯨ ꯀꯥꯡꯉꯧ ꯑꯣꯏꯅ ꯆꯥꯔꯦ
ꯑꫭ ꯍꯥꯎꯕꯅꯦ ꯑꯗꯨ ꯅꯪꯅ ꯊꯣꯡꯉꯗꯤ ꯍꯥꯎꯇꯕ ꯃꯥꯜꯂꯦ
ꯑꯗꯨꯒ ꯌꯦꯔꯨꯝ ꯐꯨꯠꯂꯒ ꯑꯗꯨ ꯆꯥꯔꯦ
ꯑꯣ
ꯁꯥꯕꯁꯤꯗꯀꯣ ꯆꯥꯛꯁꯨ ꯆꯥꯅꯤꯡꯗꯦꯕ ꯅꯨꯡꯗꯥꯡꯗꯗꯤ ꯈꯔ ꯆꯥꯕ ꯅꯨꯡꯉꯥꯏꯔꯦ
ꯃꯄꯥꯟ ꯊꯣꯛꯄꯁꯨ ꯉꯝꯗꯦ ꯐꯦꯟ ꯃꯊꯛꯇ ꯑꯗꯨꯝ ꯍꯤꯞꯄꯁꯨ ꯉꯁꯤꯕꯨꯗꯤ ꯑꯣꯐꯅꯦ ꯍꯣꯏ ꯉꯁꯤ ꯅꯨꯃꯤꯠ ꯑꯅꯤ ꯆꯠꯂꯒ ꯀꯩꯅꯣ ꯅꯨꯃꯤꯠ ꯑꯃꯗꯣ ꯑꯣꯐ ꯑꯣꯏꯔꯦ
ꯑꯣ ꯃꯊꯪꯁꯨ ꯑꯗꯨꯝ ꯑꯅꯤ ꯆꯠꯂꯒ ꯑꯃꯨꯛ ꯑꯣꯐ ꯑꯣꯏꯕ
ꯍꯣꯏ
ꯑꯗꯨꯗꯤ ꯋꯥꯅꯤꯡꯉꯥꯏ ꯂꯩꯇꯦꯗꯅ ꯑꯗꯨ ꯄꯨꯡ ꯄꯨꯡ ꯀꯌꯥꯗꯒꯤ ꯀꯌꯥ ꯐꯧ
ꯇꯔꯨꯛꯇꯒꯤ
ꯑꯩ
ꯃꯣꯔꯅꯤꯡ ꯇꯥꯔꯗꯤ ꯇꯔꯨꯛꯇꯒꯤ ꯀꯩꯅꯣꯐꯥꯎ ꯑꯃ ꯐꯥꯎ
ꯑꫭ
ꯏꯚꯤꯅꯤꯡꯅ ꯑꯃꯗꯒꯤ ꯇꯔꯨꯛ ꯇꯔꯦꯠ ꯐꯥꯎ ꯌꯥꯝ ꯋꯥꯔꯦ ꯑꯣꯐ ꯌꯥꯝ ꯂꯩꯔꯁꯨꯀꯣ
ꯑꯣ ꯏꯁꯥꯒꯤ ꯑꯄꯥꯝꯕꯔꯥ ꯁꯤꯐꯇꯣ
ꯅꯠꯇꯦ ꯃꯣꯏꯅ ꯔꯨꯁꯇꯔ ꯄꯤꯕꯅꯦ ꯑꯩꯈꯣꯏꯅ ꯄꯥꯝꯕꯗꯣ ꯇꯧꯕ ꯌꯥꯔꯣꯏ
ꯑꯗꯨ ꯅꯥꯏꯛ ꯁꯤꯞꯁꯨ ꯂꯩꯕ꯭ꯔꯣ
ꯂꯩꯌꯦ ꯅꯨꯃꯤꯠ ꯑꯅꯤ
ꯑꯣ ꯑꯗꯨꯗꯤ ꯍꯣꯁꯄꯤꯇꯥꯜꯗ ꯑꯗꯨꯝ
ꯗꯦ
ꯍꯣꯁꯄꯤꯇꯥꯜꯗ ꯑꯗꯨꯝ ꯑꯗꯨꯗꯤ ꯇꯨꯝꯃꯦ
ꯇꯨꯝꯕ ꯃꯇꯝ ꯐꯪꯗꯦ ꯀꯥꯎꯟꯇꯔꯗ ꯀꯩꯅꯣ
ꯑꯃꯔꯒ ꯈꯤꯇꯪ ꯀꯩꯅꯣ ꯇꯧꯔ ꯂꯣꯏꯔꯦ ꯃꯤꯅꯤꯠ ꯑꯅꯤ ꯑꯍꯨꯝ
ꯑꯣ ꯅꯣꯏ ꯅꯣꯏꯅ ꯇꯧꯕꯗꯤ ꯀꯩ ꯑꯣꯏꯅ ꯀꯩ ꯇꯧꯔꯤꯅꯣ ꯍꯥꯏꯗꯤ ꯔꯤꯁꯦꯞ ꯁꯥꯟꯗ ꯔꯤꯁꯦꯝ ꯔꯤꯁꯦꯞꯁꯥꯟꯗ ꯐꯝꯃꯤꯔꯥ ꯅꯠꯇ꯭ꯔꯒ
ꯐꯥꯔꯁ ꯑꯦꯠ ꯄꯤꯕ ꯍꯤꯗꯥꯛ ꯀꯩꯀꯥ ꯀꯥꯞꯄꯗꯣ ꯖꯦꯜꯒꯣꯠ ꯊꯤꯟꯕ ꯑꯗꯨꯒꯨꯝꯕ
ꯌꯥꯝ ꯍꯩꯔꯦꯅꯦ ꯑꯩ ꯅꯪ ꯇꯧꯕꯗꯣ ꯎꯔꯦꯕ
ꯍꯩꯔꯦ ꯍꯣꯏ ꯍꯩꯔꯦ ꯍꯥꯏꯕ ꯇꯥꯔꯦ ꯑꯗꯣ ꯗꯦꯠ ꯏꯂꯚꯦꯟ ꯐꯥꯎꯗꯤ ꯏꯃꯥꯔꯖꯦꯟꯁꯤꯗ ꯂꯩꯒꯅꯤꯀꯣ ꯑꯗꯣ ꯗꯦꯠ ꯏꯂꯕꯦꯟ ꯂꯣꯏꯔꯀꯥꯟꯗ ꯑꯣ ꯄꯤ ꯗꯤꯗ ꯆꯠꯂꯅꯤ
ꯑꯣ ꯋꯥꯎ ꯑꯣ ꯄꯤ ꯗꯤ ꯑꯣꯏꯔꯗꯤ ꯈꯔ ꯀꯣꯝꯕ꯭ꯔꯣ ꯊꯕꯛ
ꯀꯣꯝꯃꯦ ꯍꯣꯏ ꯇꯔꯥꯗꯒꯤ ꯑꯍꯨꯝ ꯐꯥꯎ ꯊꯕꯛ ꯌꯥꯝ ꯏꯃꯥꯔꯖꯦꯟꯁꯤꯗꫭ ꯑꯣꯏꯕꯒꯤꯀꯣ ꯌꯥꯝ ꯀꯩꯅꯣ ꯊꯕꯛꯇꯣ ꯆꯤꯜꯂꯦꯕ ꯑꯣ ꯄꯤ ꯇꯤ ꯗꯗꯤ ꯈꯔ ꯀꯩꯅꯣ ꯇꯧꯕꯅꯦ
ꯑꯗꯨꯗꯤ ꯑꯣꯇꯣ ꯀꯌꯥ ꯇꯣꯡꯒꯦ ꯖꯦꯅꯤꯝꯁ ꯅꯠꯇ꯭ꯔꯣ
ꯃꯥꯅꯦ ꯀꯩꯅꯣꯗꯒꯤ ꯎꯝ ꯑꯩꯈꯣꯏꯗꯒꯤ ꯑꯩ ꯈꯣꯡ ꯑꯗꯨꯝ ꯆꯠꯄꯅꯦ ꯇ꯭ꯋꯦꯟꯇꯤ ꯃꯤꯅꯤꯠꯁ ꯊꯥꯔꯇꯤ ꯃꯤꯅꯤꯠꯁ ꯑꯗꯨꯝ
ꯎꯝ
ꯋꯥꯛꯀꯤꯡ ꯑꯣꯏꯅꯕ
ꯑꯗꯨꯒꯤꯅꯤꯅꯦ ꯅꯣꯏꯈꯠꯂꯤꯗꯣ
ꯅꫭꯏꯈꯠꯄ꯭ꯔꯥ ꯃꯤ ꯑꯇꯣꯞꯄꯗꯤ ꯀꯩꯅꯣ ꯍꯟꯊꯥꯈ꯭ꯔꯦ ꯍꯥꯏꯌꯦ ꯑꯩ ꯒꯤꯌꯥꯟ ꯇꯥꯗꯦ
ꯈꯪꯗꯦ ꯅꯍꯥꯟꯋꯥꯏ ꯑꯩꯅ ꯎꯕꯗꯨꯒ ꯍꯟꯗꯛ ꯈꯤꯇꯪ ꯈꯪꯗꯦꯗ
ꯍꯣꯏ ꯅꯍꯥꯟꯕꯨꯗꯤ ꯀꯩꯅꯣ ꯇꯧꯕꯅꯤꯀꯣ ꯐꯤꯐꯇꯤ ꯇꯨ ꯑꯗꯨꯃꯥꯏꯅ ꯂꯩꯕꯅꯦꯕ ꯑꯩꯒꯤ ꯋꯦꯠꯇꯣ ꯑꯗꯣ ꯍꯧꯖꯤꯛꯇꯤ ꯐꯤꯐꯇꯤ ꯐꯣꯔ ꯌꯥꯎꯈ꯭ꯔꯦ
ꯎꯝ ꯑꯩꯒꯤꯗꯤ ꯈꯔ ꯅꯣꯏꯈꯠꯄ ꯃꯥꯜꯂꯦꯕ ꯅꯃꯥꯏꯗꯨ ꯅꯠꯇꯕ ꯅꯪꯒꯤ ꯑꯥ ꯀꯃꯥꯏꯅ ꯍꯥꯏꯗꯣꯏꯅꯣ ꯁꯣꯜꯗ꯭ꯔ ꯑꯗꯨꯒꯨꯝꯕꯗꯣ ꯑꯗꯨꯒꯨꯝꯕꯗꯣ ꯆꯥꯎꯋꯦꯕ
ꯅꯪꯗꯤ ꯅꯪ ꯋꯦꯠ ꯀꯌꯥ ꯂꯩꯒꯦ
ꯐꯤꯐꯇꯤ ꯁꯤꯛꯁ ꯂꯩꯔꯝꯅꯤ
ꯑꫭ ꯌꯥꯏꯗ
ꯏꯁ ꯌꯥꯏꯗ
ꯌꯥꯏ ꯆꯞ ꯆꯥꯔꯦ ꯌꯥꯝ ꯀꯩꯅꯣ ꯇꯧꯕꯁꯨ ꯅꯠꯇꯦ ꯋꯥꯡꯃꯒꯤ ꯀꯩꯅꯣ ꯃꯥ ꯅꯪ
ꯌꯥꯗ꯭ꯔꯥꯕꯅꯦ ꯌꯥꯗ꯭ꯔꯥꯕꯅꯦ
ꯌꯥꯏ ꯌꯥꯏ ꯏꯁꯀꯤꯟ ꯀꯦꯌꯔ ꯀꯩꯀꯥꯗꯤ ꯀꯃꯥꯏ ꯇꯧꯕ ꯅꯪ
ꯃꯤꯅꯀꯣ ꯃꯤꯅ ꯋꯥ ꯍꯥꯡꯉꯗꯤ ꯐꯖꯅ ꯈꯨꯝꯃꯣ ꯍꯥꯟꯅ ꯅꯣꯛꯄꯗꯣ ꯀꯩꯅꯣ
ꯎ
ꯃꯕꯨꯣꯛ ꯌꯥꯝ ꯐꯠꯇꯕ ꯃꯥꯜꯔꯦ
ꯍꯪ ꯍꯪꯕ ꯈꯨꯍꯪꯗꯣ ꯅꯪ ꯅꯕꯨꯛ ꯐꯠꯇꯅ ꯍꯪꯕ ꯃꯥꯟꯕ ꯑꯗꯨꯒꯤ ꯅꯣꯛ ꯅꯤꯡꯕꯅꯤꯅ
ꯌꯥꯝ ꯈꯪꯒ꯭ꯔ ꯍꯥꯏꯀꯣ ꯍꯌꯦ ꯁꯤꯡꯉꯦ ꯒ꯭ꯂꯣ ꯒ꯭ꯂꯣꯠ ꯆꯠꯄꯒꯤ ꯍꯪꯕꯅꯦꯗ
ꯑ ꯀ꯭ꯂꯣ ꯑꯥ ꯅꯍꯥꯟ ꯁꯟꯗꯦꯗ ꯎꯕꯗꯨꯔꯣ
ꯍꯣꯏ
꯭ꯂꯣ ꯌꯥꯝ ꯆꯠꯅꯩꯀꯣ ꯐꯪꯗꯤꯁꯟ ꯇꯩꯔꯒ ꯂꯥꯛꯄꯅꯦ ꯑꯁ ꯏꯊꯟ ꯇꯩꯔꯒ ꯂꯥꯛꯄꯅꯦ ꯀꯔꯤꯒꯤ ꯒ꯭ꯂꯣꯅꯣ
ꯅ ꯐꯦꯔ ꯇꯧ ꯑꯣꯏꯗꯅ
ꯑꯗꯨꯕꯨꯗꯤ ꯎꯝꯪ ꯈꯪꯗꯦ
ꯍꯦꯜꯗꯤ ꯔꯤꯂꯦꯁꯟꯁꯤꯞꯇ ꯂꯩꯔꯗꯤ ꯑꯗꯨꯝ ꯒ꯭ꯂꯣ ꯂꯥꯛꯄꯅꯦ
ꯗꯥꯛ ꯏꯁꯄꯣꯠ ꯌꯥꯝꯃꯦ ꯑꯩꯒꯤ ꯃꯥꯏꯗꯣ ꯑꯃꯨꯛ ꯑꯦ ꯋꯥꯟꯁ ꯑꯩ ꯗꯥꯛ ꯏꯁꯄꯣꯠ ꯂꯩꯕꯗꯣ ꯀꯣꯛꯄ ꯀꯨꯏꯌꯦꯅ ꯆꯪꯉꯦꯕ ꯇꯨ ꯃꯟꯁ ꯃꯤꯅꯤꯃꯝ
ꯅꯪ ꯉꯁꯤ ꯊꯕꯛ ꯆꯠꯇꯦ
ꯆꯠꯇꯂꯦꯗꯤ ꯄ ꯎꯐꯝꯥꯎꯗꯗꯤ ꯃꯤ ꯂꯥꯛꯇꯦ ꯉꯁꯥꯏ ꯄꯩꯁꯦꯟ ꯂ ꯆꯥꯛ꯭ꯔꯦ ꯇꯨꯒꯤ ꯑꯩꯒꯤꯗꯤ ꯆꯞ ꯆꯥꯥꯏꯌꯦ ꯐꯣꯟ ꯅꯪꯒ ꯋꯥꯔꯤ ꯁꯥꯕꯁꯦ
ꯃꯇꯝꯗꯨ ꯀꯣ
ꯎꯝ
ꯄꯨꯡ ꯀꯌꯥ ꯐꯥꯎꯅꯣ ꯅꯣꯏꯒꯤꯗꯣ
ꯄꯨꯡ ꯃꯉꯥ ꯃꯈꯥꯏꯔꯣꯛ
ꯇꯔꯥꯗꯒꯤ
ꯃꯉ ꯃꯨꯀꯥ ꯑ
ꯃꯤꯠ
ꯑꯩꯠ ꯐꯣꯔꯤ ꯐꯥꯏꯚ ꯊ
ꯑꯣ ꯑꯣ ꯑꯣ ꯑꯣ ꯑꯦꯖꯦꯛ ꯇꯗꯤ ꯌꯥꯔꯦ ꯌꯥꯗꯦ
ꯑꯥ ꯑꯩꯠ ꯊꯥꯔꯇꯤ ꯑꯩꯠ ꯇ꯭ꯋꯦꯟꯇꯤ ꯐꯥꯏꯚꯇꯒꯤ ꯊꯣꯛꯂꯛꯄ
ꯈꯣꯡꯅ ꯆꯠꯄ꯭ꯔꯥ ꯅꯠꯇ꯭ꯔꯒ ꯀꯒꯥꯔꯤꯅ ꯆꯠꯄ꯭ꯔꯥ
ꯈꯣꯡꯅ ꯆꯠꯄꯅꯤꯗ ꯁꯤ ꯌꯥꯝ ꯅꯛꯑꯦ ꯐꯤꯐꯇꯤꯟ ꯃꯤ ꯈꯅꯦ ꯆꯠꯄꯗ ꯎ
ꯐ ꯐ
ꯍ ꯍꯣꯔꯦꯟꯗꯤ ꯗꯤꯟꯅꯔ ꯗꯤꯟꯅꯔꯒꯤ ꯊꯣꯛ ꯊꯣꯛ ꯑꯣꯏꯔꯣ ꯊꯣꯛꯑꯣꯏꯗꯣꯏꯔꯣ ꯗꯔꯦ ꯀ ꯆꯗ
ꯆꯠꯇꯦꯗ ꯅꯣꯡꯃꯅꯤ ꯆꯍꯤ ꯑꯃꯗ ꯅꯣꯡꯃꯥ ꯆꯠꯂꯦ ꯂꯣꯏꯔꯦ ꯍꯣꯔꯦꯟꯒꯤ ꯗꯤꯟꯅꯔꯗꯤ ꯗꯥꯜ ꯂꯩꯔꯦ
ꯑꯗꯣ ꯃꯊꯪ ꯃꯊꯪꯒꯤ ꯋꯤꯛꯇ ꯄꯩꯁꯥ ꯇꯥꯜꯂꯗꯤ ꯀꯞꯁꯤ ꯆꯥꯁꯦꯅ ꯍꯥꯏꯅꯔꯤꯌꯦꯦ ꯅꯃꯥꯟꯅꯕꯤꯗꯨꯒ ꯑꯩꯒ
ꯃꯟꯗꯤ ꯃꯁꯥ ꯀꯪꯉꯨꯗꯔꯣ
ꯑ ꯆꯀꯗ ꯉꯁꯥꯏ ꯐꯣꯟ ꯇꯧꯔꯛꯀꯦꯅ ꯍꯥꯏꯕꯅꯦ ꯑꯗꯣ ꯃꯥ ꯏꯟꯊ ꯆꯠꯂꯤꯅ ꯍꯥꯏꯕꯒꯤ ꯍꯣꯔꯦꯟ ꯇꯧꯅꯁꯦꯅ ꯍꯥꯏꯈꯤꯕ
ꯆꯠꯄꯅꯦ ꯆꯠꯄꯅꯦ ꯍꯣꯏ ꯆꯠꯈ꯭ꯔꯦ ꯉꯥꯏꯍꯥꯛ ꯂꯩꯔꯒ ꯍꯜꯂꯛꯀꯅꯤ ꯃꯥꯁꯨ ꯑꯩ ꯀꯩꯅꯣ
ꯑꯦꯟꯅꯕꯅꯤ ꯆꯠꯃꯤ ꯅ꯭ꯔꯣ
ꯆꯠꯃꯤꯟꯅꯗꯦ ꯃꯥꯗꯤ ꯀꯩꯅꯣ ꯑꯦꯌꯥꯔꯄꯣꯔꯠꯔꯣꯝꯗ